ꯑꯣ ꯏꯁ꯭ꯀ꯭ꯔꯤꯟ ꯏꯁꯀ꯭ꯔꯤꯟꯗꯣ ꯃꯨꯠꯊꯠꯂꯣ ꯑꯗꯨ ꯑꯣꯏꯔꯗꯤ ꯈꯪꯉꯕ ꯍꯥꯏꯗꯤ ꯏꯁꯀ꯭ꯔꯤꯟ ꯃꯨꯠꯊꯠꯇꯕꯗꯣ ꯑꯣꯏ ꯑꯣꯏꯔꯝꯒꯅꯦꯕ ꯑꯩꯒꯤ ꯍꯧꯖꯤꯛ ꯃꯨꯠꯐꯤꯗꯣ
ꯏꯦꯝꯃ
ꯀꯝꯄ꯭ꯌꯨꯇꯔꯗꯣ ꯁꯤꯁꯇꯦꯝꯗꯣ ꯄꯥꯏꯅꯤꯡꯉꯗꯤ ꯑꯩꯈꯣꯏꯗ ꯂꯥꯛꯑꯣ ꯄꯥꯏꯃꯤꯟꯅꯁꯦ ꯅꯨꯡꯊꯤꯤꯟ ꯅꯨꯃꯥꯡꯗꯣ ꯃꯦꯀꯞꯁꯨ ꯇꯝꯅꯕ ꯈꯔꯁꯨ ꯂꯧꯊꯣꯛꯁꯤꯟ ꯇꯧ ꯇꯥꯔꯦ ꯍꯩꯅꯤꯡ ꯈꯣꯠꯅꯤꯡꯕ ꯂꯩꯔꯗꯤ
ꯅꯉꯣ ꯄꯥꯏꯣ ꯎꯝ ꯑꯥꯏꯁꯀ꯭ꯔꯤꯃ ꯂ ꯂꯥꯏꯅꯔ
ꯑꯗꯣ ꯂꯦꯞꯇꯣꯞꯁꯦ ꯑꯃꯃꯝꯗꯤ ꯊꯝꯕꯗꯤ ꯐꯔꯕꯅꯤ ꯑꯩꯈꯣꯏꯒꯤꯁꯨ
ꯑꯗꯨꯅꯦ ꯗꯔꯀꯥꯔ ꯑꯣꯏꯕ ꯑꯗꯨꯗꯣ ꯍꯥꯏ ꯀꯝꯄ꯭ꯂꯦ ꯊꯝꯃꯒ ꯀꯥꯎ ꯀꯣꯅꯦꯕ ꯑꯗꯨ ꯈꯨꯠꯂꯣꯏꯗ꯭ꯔ ꯌꯥꯔꯣꯏꯕ ꯑꯗꯨꯅ ꯑꯩꯅꯃꯤꯡꯉꯝꯕꯗꯁꯨ ꯍꯥꯏꯈꯤꯕꯅꯦ
ꯀꯝꯄ꯭ꯌꯨꯇꯔ ꯂꯝꯗꯁꯨꯅꯦ ꯎꯝ
ꯀꯤꯕꯣꯔꯠꯇꯣ ꯂꯩꯔꯒꯅꯦ ꯐꯣꯟꯒ ꯂꯤꯡ ꯇꯧꯅꯔꯒꯅꯦ ꯇꯥꯏꯄꯤꯡꯗꯣ ꯑꯗꯨꯗꯣ ꯈꯔ ꯃꯔꯨ ꯑꯣꯏꯕꯅꯤꯅ ꯅ ꯇꯧꯅꯕ
ꯊꯥꯏꯅꯉꯩꯗꯤ ꯀꯤꯕꯣꯔꯗꯁꯦ ꯄꯨꯡꯇꯥ ꯇꯥꯔ ꯂꯩꯕꯅꯦꯕ
ꯑꯩ ꯁꯤ ꯚꯕꯤꯦꯝ ꯑꯃ ꯁꯥꯟꯅꯔꯝꯃꯤꯅ ꯑꯉꯥꯡ ꯁꯥꯟꯅꯕꯗꯣ ꯍꯨꯟꯇꯣꯛꯑꯒ ꯌꯥꯎꯍꯜꯂꯦ
ꯃꯥꯅꯦ ꯑꯗꯨ ꯁꯥꯟꯅꯔꯝꯃꯤꯅꯦ ꯍꯧꯖꯤꯛꯇꯗ ꯃꯔꯨ ꯑꯣꯏꯔꯛꯏꯁꯦ ꯑꯃꯉꯛ
ꯑꯗꯣ ꯍꯧꯖꯤꯛꯇꯤ ꯑꯗꯨ ꯍꯧꯖꯤꯛ ꯍꯧꯖꯤꯛꯀꯤ ꯄꯣꯠ ꯑꯃꯅꯗ ꯄꯩꯁꯥ ꯏ ꯍꯥꯏꯕ ꯑꯈꯣꯏ ꯗ ꯋꯥ ꯍꯥꯔꯕꯨ ꯀꯤꯕꯣꯔꯠꯇꯨ ꯂꯩꯌꯨ ꯂꯩꯌꯨ ꯂꯩꯌꯨꯅ ꯐꯣꯟꯗꯨꯒ ꯁꯝꯅꯔꯒ ꯄꯥꯏꯌꯨ ꯄꯥꯏꯌꯨꯅ
ꯇꯝꯃꯦ ꯍꯥꯏꯕꯅꯤ ꯄꯨꯔꯥ ꯑꯉꯥꯡ ꯃꯆꯥꯥꯇ ꯑꯗꯨꯝ ꯃꯥꯔꯒꯅꯤ ꯑꯩꯩꯅ ꯅꯝꯃꯤꯁꯤꯦ
ꯑꯗꯨꯅ ꯌꯥꯗꯦ ꯍꯥꯏꯕ ꯑꯗꯩ ꯑꯩꯈꯣꯏꯅꯁꯨ ꯈꯨꯠꯣꯏꯕ ꯅꯠꯇꯦ ꯐꯣꯟꯗ ꯃ ꯉꯥꯏꯔꯦ
ꯑꯗꯒꯤ ꯅꯨꯄꯥꯁꯤꯡꯗꯤ ꯐꯖꯅ ꯍꯩꯌꯦꯕ ꯍꯥꯏꯗꯤ ꯃꯣꯏꯗꯤ ꯑꯗꯨꯒꯨꯝꯕ ꯑꯗꯨꯝ ꯄꯥꯏꯔꯛꯑꯕꯅꯤꯅꯀꯣ ꯀꯣ ꯀꯅꯥꯝꯃꯦ ꯍꯥꯏ
ꯀꯔꯗꯤ ꯑꯔꯥꯛꯄꯗꯒꯤ ꯋꯥꯛꯀꯤꯗꯨꯣ ꯐꯖ ꯇꯧꯔꯁꯤ ꯑꯗꯨꯒ ꯋꯥꯛꯀꯤ ꯇꯧ ꯂꯣꯏꯔꯒ ꯏꯔꯥꯏ ꯂꯥꯏꯕ꯭ꯔꯦꯔꯤꯒꯤꯗꯨꯁꯨ ꯀꯔꯤꯅꯣꯗꯣ ꯈꯟꯅꯔꯁꯦ ꯍꯥꯏꯗꯤ ꯅꯛꯁꯨ ꯅꯛꯄ ꯈꯣꯡ ꯑꯗꯨꯝ ꯆꯠꯄ ꯌꯥꯝ ꯐ ꯑꯣꯏꯗꯤ ꯑ ꯄꯠꯇ꯭ꯔꯥ
ꯈꯨꯣꯏꯌꯥ ꯊꯣꯡ ꯍꯥꯏꯥꯏꯗ ꯌꯥꯗꯣꯏꯅꯦ ꯑꯃꯨꯛꯇꯪ ꯍꯥꯏꯗꯤ
ꯌꯥꯏꯅꯦ ꯅꯪꯅꯁꯨ ꯅꯪꯅꯁꯨ ꯂꯥꯛꯄ ꯃꯐꯝ ꯆꯥꯕ
ꯎꯝ ꯑꯩ ꯄꯩꯁꯥ ꯑꯩꯁꯨ ꯄꯩꯁꯥ ꯑꯃꯈꯛꯇꯪꯅꯦꯕ ꯑꯣꯏꯗꯣꯏꯁꯦ
ꯑꯅꯦ ꯑꯗꯗꯤ
ꯑꯩ
ꯑꯩꯅꯁꯨ ꯑꯗꯨꯝ ꯈꯣꯡꯅꯒ ꯊꯣꯛꯂꯛꯄꯗ ꯑꯗꯨꯝ ꯋꯀꯤꯡ ꯑꯣꯏꯅ ꯂꯥꯛ ꯌꯥꯕ
ꯂ ꯌꯥꯣ ꯎꯝ ꯑꯩꯁꯤ ꯄꯥꯝꯃꯤꯁꯦ ꯅꯪꯒꯤ ꯃꯐꯝꯗꯣ ꯌꯥꯝ ꯇꯤꯅ ꯇꯩ ꯆꯥꯔꯕꯅꯤ ꯍꯥꯏꯗꯤ ꯂꯝꯕꯤꯗꯣ ꯑꯃꯈꯛꯇꯪꯅꯦꯕ ꯇꯝ ꯆꯠꯀꯦ ꯍꯥꯏꯕ ꯃꯇꯝꯗ ꯅꯪꯒꯤꯗꯤ ꯂꯝꯕꯤꯁꯦ ꯑꯃꯈꯛꯇꯪꯅꯦꯦꯝꯕ ꯆꯠꯇꯣꯏꯁꯦ ꯑꯩꯒꯤꯗꯤ ꯂꯝꯕꯤ ꯑꯅꯤ ꯁꯨꯕꯒꯤꯀꯣ ꯊ ꯇꯕꯅꯦ
ꯑꯗꯣ ꯍꯧꯖꯤꯛ ꯃꯟꯅ ꯀꯂ ꯇꯧꯗ ꯌꯥꯗ꯭ꯔꯦ ꯑꯗꯣ ꯈꯔ ꯈꯔ ꯍꯥꯏꯗꯤ ꯋꯥꯔꯁꯨ ꯐꯥꯡꯖꯟꯅꯔꯁꯨ ꯋꯥꯔꯁꯨꯅꯦ ꯉꯝꯅꯕ ꯆꯠꯅꯈꯤꯕꯅ ꯐꯩꯌꯣ ꯐꯩ ꯍꯥꯏꯗꯤ
ꯏꯕꯦꯝꯃ ꯏꯀꯥꯏꯖꯔꯦꯀꯣ ꯍꯟꯗꯛ ꯗꯤ ꯏꯀꯥꯏꯖꯔꯦꯀꯣ ꯄꯩꯁꯥ ꯊꯥꯈꯣꯏ ꯊꯥꯗꯔꯛꯒ ꯑꯣꯏꯗꯦ ꯀꯥꯏꯗꯤ ꯏꯀꯥꯏꯖꯩꯀꯣ ꯐꯖꯅ ꯈꯜꯂꯒ ꯇꯧꯗꯕꯤ
ꯄꯥꯏꯌꯣ ꯑꯁ꯭ꯔꯤꯝ ꯇ ꯂꯧꯍꯧꯒꯦ
ꯂꯨꯄꯥ ꯀꯌꯥ ꯄꯤꯕ
ꯑꯃ ꯀꯩꯅꯣꯗꯣ
ꯀꯣꯟꯒꯤꯗꯨꯔꯣ ꯅꯠꯇ꯭ꯔꯒ ꯆꯩꯒꯤꯗꯨꯔꯣ
ꯀꯣꯟꯒꯤ
ꯅꯪ ꯅꯪ ꯂꯥꯛꯑꯣ ꯇꯨ ꯀꯠꯆꯈ꯭ꯔꯦꯕ
ꯑ ꯀꯣ ꯑꯗꯨ ꯀ ꯋꯥꯔ ꯍꯥꯏ
ꯇꯨꯀꯠꯆꯈꯔ꯭ꯦ ꯑꯣꯏ
ꯑꯩꯁꯦ ꯀꯣꯜ ꯔꯦꯀꯣꯔꯠ ꯇꯧꯅꯔꯤꯌꯦ ꯏꯃꯥ ꯏꯕꯣꯏꯁꯥꯟꯅꯕꯗ ꯌꯥꯔꯣꯏꯗ꯭ꯔꯕ ꯑꯗ ꯑꯗꯨꯕꯨ ꯑꯩ ꯀꯣꯜꯂꯦ ꯀꯣꯠ ꯇꯧꯋꯦ ꯌꯥꯔꯥꯕꯁꯤꯗ ꯑꯩꯁꯨ ꯉꯝꯃꯦ ꯎ ꯅꯗꯤ ꯅꯣꯏꯣꯏ ꯈꯤꯇꯪ ꯈꯤꯇꯪ ꯇꯧꯕꯗꯣ ꯋꯥꯏ ꯌꯥꯝ ꯉꯥꯡꯉꯒꯦ ꯆꯂꯣ ꯍꯧꯖꯗꯅꯦ ꯍꯁ ꯍꯜꯂꯣ
ꯎꯟ ꯗ꯭ꯔꯦꯟꯗ ꯏꯁꯤꯡ ꯀꯣꯠꯂ ꯁꯥꯏꯁꯨ ꯈꯪꯗꯦ ꯑꯃꯠꯇ ꯑꯩꯁꯨ ꯍꯪꯗꯦ ꯅꯍꯅꯥꯥꯡ ꯅꯅꯥꯪ ꯂ ꯇꯨꯠꯆꯗꯕ ꯍꯪꯗꯦ ꯂꯛꯁꯃꯤ
ꯍꯥꯎ ꯑꯁꯤ ꯃꯌꯥꯡ ꯑꯁꯦ ꯑꯩ ꯈꯪꯕ ꯅꯗꯤ ꯑꯃ ꯇꯧꯃꯤ ꯀꯩ ꯈ ꯏꯃꯥꯟꯅꯕꯅꯦ
ꯑꯗ ꯑꯥ ꯑꯥ ꯑꯥ ꯏꯃꯥꯟꯅꯕ ꯅꯪꯒꯤ ꯏꯃꯥꯟꯅꯕ ꯃꯌꯥꯝꯁꯦ
ꯀꯩꯅꯣꯒꯤ ꯔꯦꯂꯤ ꯆꯠꯂꯒ ꯍꯜꯂꯛꯀꯥꯟꯗ ꯆꯥꯏ ꯑꯣꯒꯦ ꯇꯧ ꯃ ꯁꯤꯒꯦ ꯇꯧ ꯇ ꯆꯥꯕ
ꯎꯝ ꯃꯥꯁꯦ ꯐꯖꯅ ꯇꯧꯋꯦ ꯌꯦꯡꯉꯦꯕ ꯃꯅꯨꯡ ꯀꯩꯀꯥꯗꯣ ꯃꯣꯏ ꯀꯩꯅꯣ ꯇꯧꯕꯗꯨꯣ ꯂꯩꯗꯅ ꯑꯩꯈꯣꯏꯒꯤ ꯌꯦꯡꯕꯗ ꯈꯪꯗꯦ ꯑꯃ ꯑꯗꯩ ꯀ꯭ꯔꯤꯝ ꯇꯩꯕꯨ ꯑꯣꯏꯔꯁꯨ ꯑꯃꯨꯛ ꯅꯍꯥꯟ ꯅꯍꯥꯟ ꯃꯅꯤꯡ ꯃꯅꯤ ꯁꯪꯉꯅꯕ ꯑꯃ ꯂꯩꯕꯅꯤꯅ
ꯎꯝ ꯂꯅꯥ ꯂ
ꯍꯣꯏ ꯑꯗꯨꯒꯨꯝꯕꯗꯨ ꯅꯠꯇꯦꯕ
ꯊꯥꯏꯅ ꯄꯤꯛꯏꯉꯩꯗ ꯑꯗꯨꯕ ꯆꯥꯕꯒꯤ ꯍꯔꯥꯎꯗꯅ ꯑꯁ ꯂꯣꯏꯔꯦ ꯑꯗꯨꯕꯨ ꯊꯥꯏꯅ ꯄꯤꯛꯏꯉꯩꯗꯅꯦ ꯑꯗꯨꯕꯨ ꯆꯥ ꯐꯪꯕ ꯍꯔ ꯍꯥꯎꯕꯗ ꯆꯥꯛ ꯆꯠꯃꯣꯏ ꯏꯆꯀꯗ ꯐꯣꯟꯁꯤꯁꯨ ꯌꯥꯗ꯭ꯔꯕꯅꯦꯕ ꯃꯥꯎ ꯃꯪꯁ ꯊꯥꯔꯦꯕ ꯃꯁꯥ ꯃꯊꯟꯇ ꯄꯨꯡꯆꯠ ꯆꯠꯄꯤꯗꯣꯗꯨꯒꯁꯨ ꯇꯧꯔꯦꯕ ꯑꯩꯁꯨꯦ ꯌꯥꯗ꯭ꯔꯦꯕ ꯅꯣꯏꯒꯤ ꯑꯊꯤꯕ ꯁꯛꯇꯝ ꯅꯣꯏꯒꯤ ꯅꯣꯏꯒꯤ ꯑꯊꯤꯕ ꯁꯛꯇꯝ ꯃꯌꯥꯝꯁꯦ ꯀꯛꯑꯒꯦ
ꯂꯣꯏꯀ ꯑꯔꯟ ꯍ ꯎꯝ ꯋꯥꯆꯕꯀꯤ ꯁꯥ ꯁꯤꯡꯗꯣ ꯂꯣꯏꯅ ꯀ꯭ꯂꯤꯌꯥꯔ ꯇꯧꯊꯣꯛꯑꯣ ꯃꯥ ꯆꯠꯇꯅꯦꯕ ꯅꯪꯅ ꯐꯨꯜ ꯂꯣꯏꯔꯝꯗꯣꯏꯁꯦ ꯑꯇꯩ ꯅꯠꯇꯦ
ꯑꯣꯏꯔꯦ ꯍꯧꯖꯤꯛ ꯋꯥꯇꯔ ꯀꯗꯣ ꯐꯨꯜ ꯑꯣꯏꯔꯦꯅ ꯊꯥꯔꯛꯑꯦ
ꯑꯗꯨ ꯋꯥꯆꯞꯀꯤ ꯁꯤꯖꯤꯟꯅꯔꯣꯏꯗꯕ ꯍꯥꯏꯗꯤ ꯀꯣꯂꯦꯖꯀꯤ ꯒ꯭ꯔꯨꯞꯀꯨꯝꯕ ꯀꯩꯒꯨꯝꯕꯗꯣ
ꯎꯝ
ꯑꯗꯨꯒꯨꯝꯕꯗꯨꯗ ꯑꯩꯅ ꯀꯤꯒꯗꯣ
ꯇꯧꯊꯣꯛꯑꯒ ꯑꯩ ꯄꯨꯡꯉꯥꯡ ꯍꯥꯡꯍꯜꯂꯁꯤ ꯍꯪꯍꯜꯂꯒꯦꯅ ꯈꯜꯂꯤ ꯅꯪꯅ ꯉꯥꯡꯉꯗꯤ ꯀ ꯍꯧꯗꯤ ꯍꯧꯕꯖꯥꯠꯅꯤꯕꯅ ꯂꯥꯎꯠ ꯏꯁꯄꯤꯀꯔꯁꯤ ꯌꯥꯔꯝꯃꯗꯤꯀꯣ ꯈꯪꯒꯗꯕꯅꯦ ꯍꯥꯏꯕ
ꯄꯩꯁꯥ ꯂꯥꯛꯐꯝ ꯈꯟꯅꯁꯦ
ꯕꯥꯛꯐꯝ ꯍꯥꯏꯕ ꯀꯩꯅꯣ ꯑꯩꯁꯦ ꯁꯨꯡꯗꯩ ꯂꯩꯇꯦ ꯑꯗꯤꯗꯨ ꯂꯝꯕꯤ ꯁꯨ ꯉꯏ ꯊꯤ ꯊꯤꯜꯂꯨꯔꯔꯨꯖꯔꯒꯅꯦ ꯍꯥꯏꯗꯤ ꯍꯥꯏꯒꯠꯅꯕ ꯑꯃꯨꯛ ꯇꯧꯗꯣꯏꯅꯦ ꯑꯩ ꯃꯉꯥ ꯁꯨꯗꯕꯩ ꯈꯥꯡꯉꯕꯅꯤ
ꯑꯩꯒꯤꯦ ꯎꯝ ꯍꯥꯏꯗꯤ ꯊꯕꯛꯀꯨꯝꯕ ꯀꯩꯒꯨꯝꯕ ꯀꯧꯔꯀꯥꯟꯗ ꯐꯥꯎ ꯆꯪꯍꯧ ꯌꯥꯗꯅꯕ ꯑꯗꯨꯩꯅ ꯍꯧꯧꯔꯁꯤ ꯑꯗꯨꯒ ꯍꯥꯏꯗꯤ ꯑꯃꯇꯪꯗ ꯅꯠꯇꯕꯤꯗꯅꯦ ꯂꯩꯗꯅ ꯑꯃꯇꯪꯗ ꯅꯠꯇꯕꯤꯗ ꯊꯕꯛꯁꯦ ꯑꯔꯥꯛꯞꯄ ꯍꯥꯏꯗꯤ ꯃꯅꯤꯄꯨꯔꯒꯨꯝꯕ ꯀꯩꯒꯨꯝꯕꯗꯗꯤ ꯀꯨꯏꯅ ꯀꯨꯏ ꯂꯩꯗꯅ ꯁꯦꯟꯇ꯭ꯔꯦꯜ ꯑꯣꯏꯔꯣ ꯑꯗꯩꯗꯤ ꯑꯩꯈꯣꯏꯅ ꯄꯔꯃꯥꯅꯦꯟ ꯇꯥꯕ ꯑꯣꯏꯔꯒꯁꯨ ꯏꯁꯥꯗ ꯀꯥꯟꯅꯍꯧꯒꯗꯕ ꯄꯣꯠ ꯑꯗꯨꯝ ꯊꯕꯛꯇꯣꯩꯅ ꯇꯧꯔꯒ ꯇꯣꯂꯛ ꯀꯥꯏ
ꯑꯩꯗꯤ ꯑꯩꯗꯤꯅꯦ ꯄꯕꯔꯃꯤꯅꯦꯟ ꯇꯥꯗ꯭ꯔꯁꯨ ꯌꯥꯏ ꯄꯕꯔꯃꯤꯅꯦꯟ ꯇꯥꯗ꯭ꯔꯁꯨ ꯌꯥꯏꯑꯕ ꯊꯑꯣꯏꯅꯦ ꯑꯗꯨꯏ ꯁꯧꯕꯗꯤꯅꯦ ꯍꯥꯏꯗꯤ ꯃꯄꯥꯟꯂꯣꯝꯒꯤ ꯁꯦꯟꯇ꯭ꯔꯦꯜꯒꯤꯗ ꯑꯗꯨꯨꯃꯥꯏꯅꯒ ꯇꯣꯂꯣꯞꯄ ꯆꯥꯎꯔꯒꯅꯦ ꯆꯍꯤ ꯇꯔꯥꯃꯨꯛ ꯇꯧꯔꯗꯤ ꯌꯥꯔꯦ ꯑꯩꯗꯤ ꯁꯤ ꯈꯜꯂꯤꯦ ꯎꯝ
ꯎꯝ ꯑꯩ ꯁꯤꯗꯤ ꯀꯩꯅꯣꯗ ꯍꯥꯏꯕꯅꯦꯕꯀꯣ ꯑꯗ ꯃꯥꯥꯟꯗꯤ ꯃꯥꯏ ꯋꯥꯈꯜꯗꯅ ꯐꯤꯖꯤꯀꯦꯜ ꯍꯥꯏꯁꯦ ꯇ꯭ꯔꯦꯅꯤꯡꯒꯤ ꯋꯥꯗ ꯆꯠꯂꯦꯕ
ꯆꯠꯂꯦꯕ ꯎꯝ
ꯃꯣ
ꯄꯤꯛꯇꯨꯒ
ꯑꯗ ꯑꯩꯅ ꯍꯥꯏꯅ ꯇ꯭ꯔꯦꯅꯤꯡꯒꯤ ꯋꯥꯅꯦꯕ ꯔꯤꯇꯟ ꯀꯠꯇꯣꯏꯔꯤ ꯃꯥꯗꯦ ꯔꯤꯇꯟ ꯑꯗꯨ ꯇꯨ ꯈꯛꯇꯪ ꯍꯥꯏꯗ꯭ꯔꯥ ꯈꯤꯇꯪ ꯈꯇꯪ ꯌꯥꯗꯦꯕ ꯐꯤꯖꯤꯀꯦꯜ ꯍꯥꯏꯕ ꯑꯃ ꯂꯩꯔ ꯃꯦꯗꯤꯀꯦꯜꯒꯤ ꯇꯦꯁ ꯍꯥꯏꯕ ꯑꯃ ꯂꯩꯔꯛ ꯃꯦꯗꯤꯀꯦꯜ ꯗꯦꯇꯁꯨ ꯃꯤ ꯃꯌꯥꯝ ꯀꯥꯎꯊꯣꯛꯄ ꯃꯌꯥꯝ ꯌꯥꯎꯔꯤꯅꯦ ꯃꯦꯗꯤꯀꯦꯜꯗ ꯉꯝꯃꯁꯨ
ꯅꯣꯏ ꯏꯟꯇꯔꯚ꯭ꯌꯨ ꯆꯪꯉꯝꯗ꯭ꯔꯣ
ꯏꯟꯇꯔꯚꯤꯌꯨ ꯌꯥꯎꯗꯤ ꯀꯩꯅꯣ꯫
ꯌꯥꯎꯗꯣꯏꯅꯦ꯫
ꯌꯥꯎꯗꯤꯌꯦ ꯍꯟꯗꯛ ꯆꯠꯅꯒꯦꯗꯣ ꯏꯟꯇꯔꯚꯤꯌ ꯌꯥꯎꯗꯤꯌꯦ꯫
ꯌꯥꯎꯕꯅꯤ ꯀꯤꯟꯅꯦ ꯊꯤꯜꯂꯛꯀꯅꯤ ꯊꯕꯛ ꯈꯨꯗꯤꯡꯃꯛ ꯂꯣꯏ ꯏꯟꯇꯔꯕ꯭ꯌ ꯌꯥꯎꯔꯦ ꯍꯧꯖꯤꯛꯇꯤ꯫
ꯑꯗꯣ ꯍꯟꯗꯛꯀꯤ ꯀꯩꯅꯣ ꯇꯧꯈꯤꯕꯗꯣ ꯏꯟꯇꯔꯚꯤꯌꯨ ꯍꯥꯏꯁꯦ ꯎꯝ ꯍꯟꯗꯛꯀꯤ ꯀꯩꯅꯣꯒꯤꯗꯨꯗꯤꯅꯦ ꯑꯥꯔꯃꯤꯒꯩꯅ ꯇꯧꯋꯦ
ꯃꯥꯒꯤ ꯂꯥꯏꯐ ꯏꯁꯇꯣꯔꯤ ꯏꯍꯜꯂꯤ꯫
ꯍꯧꯖꯤꯛ ꯀꯩꯅꯣꯝ ꯍꯥꯏꯕꯅꯦ ꯊꯕꯛꯀꯤ ꯏꯁꯇꯦꯟꯗꯔꯒꯤ ꯃꯈꯥ ꯄꯣꯟꯅ ꯑꯗꯨꯐꯥꯎꯗꯤ꯫ ꯏꯟꯇꯔꯚꯤꯌꯨ ꯌꯥꯎꯗ ꯑꯇꯩꯗꯤ ꯂꯣꯏ ꯌꯥꯎꯋꯦ ꯍꯥꯏꯕꯅꯤ꯫
ꯑꯗꯣ꯫ ꯑꯗꯨꯒꯨꯝꯕꯗꯨ ꯎꯝ ꯍꯥꯏꯗꯤ ꯔꯤꯇꯔꯟꯒꯨꯝꯕꯁꯨ ꯔꯤꯇꯔꯟ ꯈꯛꯇꯪ ꯀꯟꯕ ꯌꯥꯕ ꯅꯥꯠꯇꯦ ꯂꯣꯏꯅ꯫ ꯑ ꯂꯣꯏꯅ ꯐꯤꯠ ꯑꯣꯏꯅ ꯂꯩ ꯂꯩꯕ ꯑꯃꯁꯁꯨ ꯃꯊꯧ ꯇꯥꯏꯗꯅ꯫ ꯑꯗꯩꯩ ꯃꯤ ꯆꯦꯁ ꯅꯝꯕꯔ ꯍꯥꯏꯕ ꯂꯥꯛꯏ꯫
ꯆꯤꯡꯒꯥꯔꯦꯁꯦ꯫
ꯑꯗꯨꯅ ꯁꯛ ꯆꯨꯕꯨꯗꯤ ꯈꯔ ꯃꯥꯡꯉꯥꯅꯤ ꯑꯗꯣꯏꯁꯨ ꯃꯥꯡꯉꯁꯨ ꯌꯥꯔꯤꯉꯩ꯫ ꯅꯨꯡꯁꯥ ꯅꯨꯡꯁꯥꯒꯤ ꯑꯌꯨꯛꯀꯤ ꯌꯥꯛꯄꯗꯣ ꯑꯗꯨ ꯐꯪꯗ꯭ꯔꯤꯀꯥꯟꯅ ꯍꯜꯂꯛꯅꯕ꯫ ꯇꯧꯖꯦꯕ꯫
ꯑꯗꯨꯅꯦ ꯑꯩꯅ ꯍꯥꯏꯅꯤꯡꯕꯕꯨ ꯍꯥꯏꯗꯤ꯫ ꯎꯝ ꯉꯝꯅ ꯉꯝꯅꯕ ꯈꯔ ꯈꯔ ꯋꯥꯔꯁꯨ ꯇꯧꯔꯒ꯫ ꯈꯔ ꯂꯩꯔꯒ ꯊꯕꯥꯛ ꯑꯃꯥ ꯂꯥꯛꯄ ꯀꯥꯟꯗ ꯐꯠ ꯆꯍꯧꯕꯗꯨꯒ ꯋꯥꯔꯦ ꯋꯥꯕꯗꯨꯒꯤ꯫ ꯋꯥꯏꯌꯦꯅ ꯂꯩꯊꯣꯛꯄꯗꯨꯒꯗꯤ ꯈꯦꯠꯅꯔꯦꯗꯅ꯫
ꯃꯥꯅꯤ ꯏꯕꯦꯝ꯫
ꯑꯁꯤꯗꯨ ꯑꯩꯩꯅꯁꯨ ꯂꯥꯏꯕ꯭ꯔꯤ ꯁꯨꯝ ꯉꯥꯏꯍꯥꯟꯗꯩꯩ ꯈꯟꯕꯅꯦꯕ꯫ ꯍꯥꯏꯗꯤ ꯑꯩꯈꯣꯏꯅ ꯍꯥꯏꯅ ꯋꯥꯛꯑꯥꯎꯠ ꯇꯧꯔ ꯊꯣꯛꯂꯥꯛ ꯍꯟꯂꯥꯛꯑꯅꯤ꯫ ꯋꯥꯛꯑꯥꯎꯠ ꯇꯧꯔ ꯍꯜꯂꯛꯑꯒ ꯏꯁꯥꯁꯦ ꯋꯥꯔꯝꯅꯤꯅ ꯑꯃꯨꯛ ꯇꯨꯝꯃꯣꯏꯗ꯭ꯔꯥ ꯇꯨꯝꯁꯤꯟꯕꯗꯣ ꯂꯥꯏꯕ꯭ꯔꯦꯔꯤꯗ ꯍꯥꯏ ꯋꯦꯅꯤ ꯂꯥꯡꯕ ꯀꯧꯕꯀ ꯂꯩꯕꯁꯨ ꯅꯠꯇꯦ ꯏꯆꯤꯛ ꯆꯤꯛꯏꯅꯦ꯫ ꯂꯥꯏꯔꯤꯛ ꯄꯥꯔꯁꯨ ꯌꯥꯝ ꯅꯦꯅꯥ ꯇꯥꯅ ꯄꯥꯕ ꯉꯝꯗ꯭ꯔ ꯑꯗꯨꯗꯤ꯫
ꯑꯗ ꯑꯣꯏꯅ ꯆꯠꯄꯅ ꯐꯠꯇ꯭ꯔꯣ ꯄꯨꯡꯗꯣ ꯌꯥꯝ ꯌꯥꯝꯗ꯭ꯔꯒꯁꯨ꯫
ꯅꯪꯒ ꯑꯩ ꯀꯟꯗꯤꯁꯟꯁꯦ ꯑꯩꯅ ꯈꯇꯪ ꯄꯩꯁꯥꯒꯤꯁꯦ ꯑꯩꯅ ꯈꯤꯇꯪꯗꯤ ꯋꯥꯗꯤ ꯋꯥꯔꯤꯕ ꯍꯟꯗꯛꯁꯦ꯫
ꯑꯩꯖꯨꯅꯦ꯫ ꯑꯗꯨꯅꯅꯦ ꯑꯩꯅ ꯃꯦꯀꯥꯞ ꯈꯔ ꯂꯤꯊꯔꯛꯈꯤꯅꯤ ꯍꯥꯏꯁꯦ ꯀꯣꯟꯅ ꯈꯔ ꯇꯞꯅ ꯇꯧꯔꯛꯈꯤꯅꯤ ꯍꯥꯏꯁꯦ꯫
ꯈꯪꯗꯦꯗ ꯑꯁ ꯃꯤꯒꯩꯁꯤꯅ ꯑꯩꯈꯣꯏꯒꯤꯅ ꯀꯃꯥꯏꯅ ꯇꯧꯕꯅꯣ ꯃꯤꯒꯤꯅ ꯀꯃꯥꯏꯅ ꯇꯧꯕꯅꯣ꯫
ꯍꯨꯝ꯫
ꯑꯈꯣꯏꯒꯤꯅ ꯀꯃꯥꯏꯟ ꯇꯧꯕꯅꯣ ꯃꯤꯒꯤꯅ ꯀꯃꯥꯏꯟ ꯇꯧꯕꯅꯣ ꯈꯪꯗꯦꯕ꯫
ꯈꯪꯗꯦ ꯑꯗꯣ꯫
ꯔꯤꯁ ꯔꯤꯁ ꯑꯃꯒꯤ ꯂꯩꯗꯥꯏ ꯃꯤꯒꯤꯗꯤ꯫ ꯑꯗꯨꯝ ꯀꯩꯅꯣ ꯇꯧꯕꯤ ꯑꯗꯨꯒ ꯃꯣꯏꯒꯤ ꯀꯩꯅꯣꯗꯨꯅ ꯀꯩꯅꯣ ꯇꯧꯋꯤ꯫
ꯑꯗꯨ ꯇꯥꯥꯔꯦ ꯄꯨꯟꯁꯤꯅꯤ ꯀꯥꯏꯅ꯫
ꯀꯧ ꯀꯧ ꯀꯧ ꯅꯪ ꯇꯧꯔꯛꯏꯔ ꯑꯩꯅ ꯇꯧꯔꯛꯏꯔ꯫